ꯉꯥꯏ
ꯉꯥꯏꯔꯤꯌꯦ꯫
ꯀꯔꯤ ꯀꯔꯤ ꯇꯧꯔꯦ ꯅꯣꯏ ꯍꯧꯖꯤꯛꯀꯥꯟꯁꯦ
ꯀꯔꯤꯁꯨ ꯇꯧꯗꯦ ꯆꯥꯛ ꯆꯥꯔꯒ ꯆꯥꯛ ꯆꯥꯔꯒ ꯊꯤꯐꯥꯏꯔꯒ ꯇꯨꯝꯔꯒ ꯂꯩ꯫
ꯑꯗꯨꯒꯤ ꯊꯕꯥꯛꯂꯣ ꯅꯪꯒꯤ ꯊꯕꯥꯛꯂꯣ ꯑꯗꯨꯗꯤ꯫
ꯊꯕꯥꯛꯅꯦ꯫ ꯑꯇꯩ ꯇꯥꯎꯔꯅꯤꯡꯉꯥꯏ ꯂꯩꯇꯦ꯫ ꯌꯨꯝꯗ ꯑꯗꯨꯝ ꯂꯩꯔꯒ ꯂꯩꯌꯦ꯫
ꯅꯪ ꯉꯥꯁꯤ ꯃꯨꯠ ꯐꯥꯕ ꯃꯥꯜꯂꯦ ꯅꯨꯡꯉꯥꯏꯕ ꯃꯥꯜꯂꯦ꯫
ꯍꯣꯏ ꯐꯥꯗ꯭ꯔꯗꯤ꯫
ꯁꯤ ꯇꯣꯡꯉꯥꯜꯂꯦ ꯑꯩꯒꯤ ꯃꯥꯡꯗ ꯑꯩ ꯅꯪꯉꯣꯟꯗ ꯌꯥꯝ꯫
ꯅꯪ ꯃꯤ ꯐꯠꯇꯕ ꯑꯣꯏꯔꯝꯃꯦ ꯑꯩꯗꯤ ꯅꯪ
ꯑꯩꯉꯣꯟꯗ꯫ ꯕ꯭ꯔꯦꯗ ꯐꯥꯎ ꯄꯤꯗꯕꯤꯗ ꯊꯝꯗ ꯆꯠꯂꯒ ꯎꯝ꯫
ꯗꯤꯀꯣ ꯗꯥꯎ ꯌꯥꯝ ꯂꯩꯕꯅꯦ꯫
ꯅꯪ
ꯍꯣꯏ ꯍꯥꯏꯗꯤ ꯅꯣꯏ ꯅꯣꯏꯒꯤ ꯃꯥꯡꯗ ꯎꯕꯗꯣ
ꯑꯥ ꯇꯜꯂ‌ꯦ꯫ ꯑꯩ ꯉꯁꯤ ꯇꯨꯝꯃꯔꯣꯏ ꯑꯩ ꯅꯪꯉꯣꯟꯗ ꯎꯕꯒꯤꯀꯣ ꯇꯨꯝꯕ ꯇꯨꯝꯕ ꯉꯥꯝꯃꯔꯣꯏ ꯉꯁꯤ꯫ ꯑꯩ ꯈ‌ꯪꯉꯦꯕ ꯅꯪ ꯎꯕꯗ꯫ ꯑꯗꯨꯒ ꯅꯪ ꯅꯪꯀꯣ
ꯎꯝ꯫
ꯑꯩꯒꯤꯅꯦ ꯍꯥꯏꯅ ꯀꯣ
ꯎꯝ
ꯑꯥ ꯑꯩꯁ ꯑꯦꯟ ꯑꯦꯝ ꯒꯤ ꯑꯦꯞꯁꯇꯒꯤ
ꯎꯝ
ꯀꯔꯤꯅ ꯁꯥꯕꯅꯥꯅꯦ ꯍꯥꯏꯕꯒꯨꯝꯁꯨ ꯇꯎꯕꯅꯦ ꯑꯩꯒꯤ ꯃꯥꯡꯗ ꯚ꯭ꯔꯥ ꯑꯃ ꯑꯩꯉꯣꯟꯗ ꯄꯤꯔꯝꯃꯦ ꯅꯪꯅ ꯑꯩꯈꯣꯏ ꯑꯅꯤꯒꯤ ꯑꯃꯃꯝ ꯂꯥꯎꯁꯦꯅꯀꯣ ꯃꯆꯨꯗꯣ ꯄꯤꯡ ꯀꯂꯔꯗ ꯄꯤ ꯑꯩꯉꯣꯟꯗ ꯑꯁ ꯑꯁꯤꯗꯤ ꯑꯩ ꯂꯤꯠꯅꯤꯡꯗꯦ ꯑꯩꯉꯣꯟꯗꯗꯤ ꯆꯥꯎꯋꯦ ꯍꯥꯏꯔꯒ ꯅꯪꯅ ꯁꯥꯎꯔꯒ ꯂꯥꯛꯑꯦ ꯃꯤꯅ ꯄꯤ ꯑꯗꯨꯝ ꯂꯤꯠꯂꯣ ꯀꯩꯅꯣꯅ ꯍꯥꯏ ꯍꯥꯏ ꯑꯗꯨ ꯂꯣꯏꯔꯀꯥꯟꯗ ꯅꯪꯒꯨꯝ ꯑꯗꯨꯒ ꯅꯪꯒꯤ ꯅꯆꯦ ꯅꯪꯒꯤꯅ ꯅꯆꯥꯅꯨꯄꯤꯒꯤ ꯅꯆꯦ ꯅꯇꯨꯋꯦ ꯍꯥꯏꯕ ꯀꯣ ꯑꯁꯨꯃꯥꯏꯅ ꯇꯥꯎꯕꯒ ꯑꯩ ꯃꯥ ꯃꯆꯤꯟ ꯊꯤꯕꯒꯤ ꯑꯣꯏꯔꯝꯒꯅꯤꯅꯀꯣ ꯑꯩꯒꯤ ꯃꯥꯡꯗꯅꯤꯅ ꯑꯁꯨꯃꯥꯏꯅ ꯇꯧꯔꯝꯃꯦ
ꯑꯁ ꯆꯥꯛ ꯆꯥꯅꯕ ꯇꯧꯔꯤ
ꯍꯣꯏ ꯃꯨꯠꯇꯕ꯭ꯔꯣ ꯅꯣꯏꯗꯤ
ꯃꯨꯠꯇꯦ ꯃꯨꯠꯇꯦ
ꯑꯩꯈꯣꯏꯗꯤ ꯃꯨꯠꯂꯦ ꯀꯨꯏꯔꯦ ꯂꯥꯛꯇꯕ ꯁꯥꯏ ꯈꯪꯗꯦ ꯑꯩꯁꯨ ꯃꯥꯏꯁꯦ ꯌꯥꯝ ꯃꯨꯠꯂꯦ ꯍꯧꯖꯤꯛꯀꯥꯟꯁꯦ ꯏꯅꯥꯎ ꯅꯨꯄꯥꯗꯤ ꯊꯦꯡꯉꯦꯗꯅ
ꯊꯦꯡꯉꯦ ꯑꯌꯨꯛꯀꯤꯁꯨ ꯌꯦꯡꯕ ꯃꯥꯗꯣ
ꯑꯥ ꯑꯌꯨꯛꯀꯤꯗꯣ ꯌꯦꯡꯕ ꯌꯥꯝ ꯅꯨꯡꯉꯥꯏꯅꯦ ꯑꯁ ꯐꯖꯥꯢ ꯀꯔꯤꯅꯣ ꯐꯖꯕꯅꯦ ꯅꯪ ꯑꯩ ꯑꯩꯒꯤ ꯃꯤꯠ ꯎꯔꯗꯤ ꯅꯪꯁꯨ ꯅꯣꯛꯑꯅꯤ
ꯑꯩ ꯑꯩꯗꯣ ꯑꯩꯈꯣꯏꯒꯤ ꯍꯛꯆꯥꯡꯗꯣ ꯅꯨꯡꯁꯤꯌꯦꯕ
ꯅꯨꯡꯁꯤꯕꯗꯤ ꯅꯨꯡꯁꯤ ꯃꯇꯝ ꯈꯔ ꯈꯛꯇꯅꯦ ꯈꯔ ꯍꯦꯡ ꯈꯥꯡꯉꯣ ꯍꯥꯏꯕ ꯇꯥꯔꯦ
ꯑꯩ ꯏꯅꯥꯎ ꯅꯨꯄꯥꯁꯨ ꯍꯥꯏꯌꯦ ꯌꯥꯝ ꯐꯖꯩꯌꯦ ꯈꯩꯅꯕ ꯃꯨꯕꯤ ꯌꯦꯡꯕꯒ ꯆꯞ ꯃꯥꯟꯅꯩ ꯍꯥꯏꯌꯦ
ꯌꯥꯝ ꯅꯨꯡꯉꯥꯏ ꯑꯩꯅ ꯎꯝ ꯋꯥꯔꯜ ꯀꯞ ꯍꯦꯛ ꯌꯦꯡꯕ ꯀꯥꯟꯗꯀꯣ ꯉꯁꯤꯒꯤ ꯃꯦꯠꯁ ꯀ ꯅꯍꯥꯟ ꯁꯄꯦꯟꯒ ꯑ ꯌꯦ ꯄꯦꯔꯨꯒꯦ ꯌꯨꯔꯨꯒꯋꯦꯔ ꯄꯦꯔꯨꯒꯋꯦꯔ ꯃꯣꯏꯒ ꯁꯥꯟꯕ ꯃꯦꯠꯁ ꯑꯗꯨ ꯉꯁꯤꯒꯤ ꯃꯦꯠꯁꯀ ꯑꯗꯨꯒꯤ ꯅꯨꯃꯤꯠꯇꯒꯤ ꯃꯦꯠꯁꯀ ꯑꯁꯤ ꯑꯅꯤꯅ ꯇꯣꯞꯅꯦ ꯈ꯭ꯋꯥꯏꯗꯩ ꯍꯦꯟ ꯅꯨꯉꯥꯏꯕꯁꯦ ꯑꯇꯣꯞꯄꯗꯤ ꯅꯨꯉꯥꯏꯌꯦ ꯑꯣꯏꯔꯁꯨ ꯌꯥꯝ ꯐꯖꯕꯗꯤ ꯅꯠꯇꯦꯅ ꯉꯁꯤꯅ ꯉꯁꯤꯒꯤꯅ ꯅ ꯉꯁꯤꯒ ꯅꯍꯥꯟꯒꯤ ꯃ‌ꯦꯠꯁ ꯄꯦꯟꯒ ꯁꯅꯥ ꯑꯗꯨꯒꯤ ꯃꯦꯠꯁꯇꯤ ꯃꯥꯏ ꯇꯔꯦ ꯌꯦꯡꯕ ꯅꯨꯉꯥꯏ
ꯇꯨꯒꯤ ꯅꯨꯃꯤꯠꯁꯨ ꯑꯗꯨ ꯑꯃꯥ ꯃꯣꯏ ꯃꯁꯦꯟꯇ ꯁꯥꯎꯅꯥꯔꯒ ꯀꯣ ꯂꯌ‌ꯦ ꯑꯗꯨꯒ ꯄ꯭ꯂꯦꯌꯔꯁ ꯑꯃꯥ ꯔꯦꯠ ꯀꯔꯥꯠ ꯆꯥꯈ꯭ꯔꯦ ꯑꯗꯨ ꯅꯨꯃꯤꯠꯇ ꯃꯣꯏ ꯌꯥꯝ ꯐꯤꯡꯉꯦꯕ
ꯉꯁꯤꯁꯨ ꯐ꯭ꯔꯥꯟꯁꯀ ꯅꯣꯔꯋꯦ ꯑꯁ ꯅꯨꯉꯥꯏꯅꯤ ꯆ‌ꯦ ꯃ‌ꯦꯌꯥ ꯌ‌ꯦꯉ‌ꯣ ꯄꯨꯡ ꯑꯅꯤꯒꯤꯗ‌ꯣ
ꯌꯦꯡꯗ꯭ꯔꯗꯤ
ꯑꯩꯁꯨ ꯌꯦꯡꯒꯅꯤ ꯉꯁꯤꯗꯤ ꯅꯩꯈꯥꯏꯕ ꯇꯥꯔꯦ ꯅꯪꯗꯤ ꯅꯣꯔꯋꯦꯅꯦ
ꯎꯝ
ꯑꯩꯗꯤ ꯐ꯭ꯔꯥꯟꯁꯅ‌ꯦ
ꯐ꯭ꯔꯥꯟꯁ ꯉꯝꯗꯧ ꯃꯥꯜꯂꯦ
ꯈꯪꯗꯦ ꯕꯣꯜꯗꯤ ꯗꯥꯎꯅꯤꯅ ꯇꯝꯕ ꯉꯝꯗꯦ ꯉꯁꯤꯁꯨ ꯃꯤꯅ ꯃꯤꯁꯤꯡꯅ ꯈꯟꯕꯗꯤꯀꯣ ꯅꯦꯗꯔꯂꯦꯟ ꯉꯝꯒꯅꯤꯅ ꯈꯟꯕꯅꯦ ꯃꯤ ꯃꯌꯥꯝ‌ ꯗꯨꯒ ꯃꯣꯔꯣꯀꯣ ꯉꯥꯝꯈ꯭ꯔꯕꯩ ꯙꯥꯎ ꯌꯥꯝ ꯌꯥꯏꯌ‌ꯦꯕ ꯉꯁꯤꯁꯦ ꯗꯨ ꯁꯅꯥꯕꯁꯨ ꯃꯣꯏ ꯑꯅꯤꯗꯣ ꯗꯨꯝ ꯆꯞ ꯆꯥ ꯀꯔꯤ ꯍꯥꯏꯒꯗ꯭ꯔꯥ ꯃꯣꯏꯅꯤꯁꯦ
ꯏꯃꯥ
ꯅꯣꯔꯋꯦꯗꯨꯁꯨ ꯅꯨꯡꯁꯤ ꯑꯗꯨꯒ ꯁ꯭ꯋꯤꯗꯦꯟꯅ ꯀꯅꯥꯔꯥ
ꯑꯗꯨꯒꯤ ꯃꯤꯡꯗꯣ ꯑꯩ ꯀꯥꯎꯔꯦ ꯑꯗꯨꯝ ꯈꯔ ꯂꯨꯕꯒꯤ
ꯁ꯭ꯋꯤꯂ‌ꯦꯟꯒ ꯐ꯭ꯔꯥꯟꯁ ꯔ ꯁ꯭ꯋꯤꯗꯦꯟꯒ ꯐ꯭ꯔꯥꯟꯁꯅꯦ ꯍꯥꯏꯌꯦ
ꯁ꯭ꯋꯤꯗꯦꯟꯒꯟ ꯐ꯭ꯔꯥꯟꯁꯅꯦ ꯑꯥ ꯅꯣꯔꯋꯦꯒ ꯑ ꯀꯔꯤꯅꯣ ꯑꯗꯨꯒꯤ ꯃꯤꯗꯣ ꯀꯥꯎꯋꯦ ꯈꯔ ꯂꯨꯋ‌ꯦ ꯃꯣꯏꯁꯦ ꯅꯣꯔꯋꯦꯒ ꯁꯅꯔꯗꯤ ꯅꯣꯔꯋꯦꯕꯨ ꯍꯂꯥꯟꯕꯨ ꯁꯞꯄꯣꯔꯠ ꯇꯧꯅꯤꯗ
ꯎꯝ ꯑꯗꯨ ꯅꯨꯄꯥꯗꯨ ꯌꯥꯝ ꯅꯨꯡꯉꯥꯏꯌꯦ
ꯗꯨ ꯅꯨꯄꯥ ꯌꯥꯝ ꯊꯣꯛꯑꯦ ꯃꯗꯤ ꯗꯨꯒ ꯃꯅꯥ ꯃꯥꯒꯤ ꯎꯝ ꯏꯁꯇꯣꯔꯤꯒꯨꯝꯕꯗ ꯊꯥꯒꯠꯄꯗꯣ ꯃꯥꯒꯤ ꯑꯩ ꯖꯤꯗ ꯑꯗꯨ ꯌꯦꯡꯔꯀꯥꯟꯗ ꯃꯥꯁꯦ ꯌꯥꯝ ꯆꯥꯝꯕ ꯑꯣꯏ ꯆꯥꯝꯕ ꯃꯤ ꯃꯥꯜꯂꯦ ꯃꯥꯁꯦ ꯃꯥꯅ ꯑꯥꯏ ꯀꯔꯤꯔꯥ ꯏꯐꯦꯛ ꯃꯌꯥꯝ ꯄꯥꯏꯕꯗꯣ ꯃꯥꯒꯤ
ꯎꯝ
ꯃꯅꯥꯈꯣꯏ ꯑꯗꯨ ꯄꯥꯏꯕ ꯗꯨ ꯃꯥꯅ ꯌꯥꯝ ꯆꯥꯝꯕ ꯃꯤ ꯃꯥꯜꯂ‌‌ꯦ
ꯑꯗꯨꯒ ꯌꯥꯝ ꯂꯣꯏꯌꯦꯜꯁꯨ ꯑꯣꯏꯕ ꯃꯥꯜꯂꯦ
ꯑꯣ ꯅꯪꯒꯤ ꯅꯨꯄꯤ
ꯍꯥꯏꯌꯦ
ꯎꯝ ꯑꯗꯨꯒꯤ ꯍꯦꯟꯅ ꯄꯥꯝꯕꯗꯣ ꯑꯩꯈꯣꯏ ꯅꯨꯄꯤꯁꯦ ꯅꯨꯄꯤꯁꯤꯡꯁꯦ
ꯃꯣꯏ ꯁꯛ ꯐꯖꯗ꯭ꯔꯁꯨꯀꯣ
ꯑꯗꯨꯏꯅꯦ ꯍꯣꯏ ꯎꯝ ꯑꯗꯨ ꯃꯤ ꯑꯩꯈꯣꯏ ꯍꯧꯖꯤꯛꯀꯥꯟ ꯅꯨꯄꯤꯁꯦ ꯁꯨꯃꯥꯏꯅ ꯇꯧꯋꯦ ꯅꯨꯄꯥꯅ ꯅꯨꯄꯤꯕꯨ ꯂꯨꯅ ꯇꯧꯕ
ꯎꯝ
ꯍꯣꯏ ꯑꯩꯁꯨ ꯄꯥꯝꯃꯦ ꯑꯗꯨꯒꯨꯝꯕ ꯅꯨꯄꯥꯗꯣ
ꯑꯩꯈꯣꯏꯁꯨ ꯐꯪꯖꯁꯅꯨ ꯑꯗꯨꯒꯨꯝꯕ
ꯐꯪꯖꯁꯨꯅꯨ
ꯐꯪꯕ ꯑꯣꯏꯔꯣ
ꯑ ꯁꯥꯔꯦ ꯃꯩ ꯂꯥꯛꯇꯦ
ꯑ
ꯀꯔꯤ
ꯈꯨꯟꯗ ꯂꯩꯕ ꯏꯅꯥꯎ ꯅꯨꯄꯤꯗꯣ ꯄꯥꯎ ꯐꯥꯎꯅꯕ꯭ꯔꯣ
ꯋꯥꯡꯕꯗꯨꯔꯣ ꯑꯃꯗꯨꯔꯣ
ꯎꯝ ꯋꯥꯡꯕꯗꯣ
ꯂꯝꯕꯤ ꯍꯥꯏꯕꯗꯨꯔꯣ
ꯎꯝ
ꯐꯥꯎꯅꯩꯌꯦ
ꯉꯁꯤ
ꯑ ꯉꯁꯤꯗꯤ ꯐꯥꯎꯅ ꯑꯥ ꯃꯦꯁꯦꯖꯗꯤ ꯐꯥꯎꯅꯩ
ꯎꯝ
ꯉꯁꯤꯗꯤ ꯐꯣꯟꯗꯤ ꯇꯥꯎꯗꯦ ꯀꯔꯤꯅꯣ
ꯎꯝ ꯁꯨꯝ ꯍꯥꯡꯕꯅꯤꯗ
ꯃꯥꯁꯦ ꯍꯧꯖꯤꯛ ꯊꯕꯥꯛ ꯆꯦꯟꯕꯒꯤꯀꯣ ꯐꯣꯟ ꯄꯥꯛꯅ ꯄꯥꯏꯗꯕꯅꯤ ꯑꯗꯨꯒ ꯅꯤꯅꯦ ꯍꯣꯏꯁꯨ ꯂꯥꯛ ꯄꯒꯤ ꯃꯣꯏ ꯑꯉꯥꯡ ꯂꯩꯕꯒꯤ
ꯎꯝ
ꯐꯣꯟꯗꯣ ꯄꯥꯢꯕ ꯅꯪꯗꯦ ꯍꯥꯏꯕꯅꯤ
ꯑꯣ
ꯈꯣꯢ ꯋꯥꯔꯤꯗꯣ ꯂꯤꯒꯦ ꯇꯥꯕꯗ ꯃꯥ ꯊꯕꯛ ꯆꯦꯟꯕ ꯃꯥꯟꯕꯒꯤ ꯍꯣꯔꯦꯟ ꯇꯥꯎꯔꯒꯤꯅ ꯑꯩꯁꯨ ꯇꯥꯎꯕꯅꯦ
ꯑꯣ ꯀꯨꯢꯔꯦ ꯑꯃ ꯑꯅꯤꯈꯛꯇ ꯇꯧꯋꯦ ꯃꯣꯢꯗꯣ
ꯍꯥꯥ
ꯑꯃ ꯑꯅꯤ ꯈꯛꯇ ꯇꯧꯔꯤꯕ ꯑꯩꯈꯣꯏꯗ ꯀꯨꯏꯔꯒ ꯎꯝ ꯉꯁꯤ ꯅꯍꯥꯟ ꯇꯥꯎꯕꯗꯨꯅꯤ
ꯎꯝ ꯍꯥꯏꯌꯦ ꯅꯪꯒ ꯀꯣꯜ ꯇꯧꯋꯦꯅ ꯑꯥ
ꯎꯝ
ꯀꯥꯡ ꯆꯤꯛꯑꯦ ꯅꯅꯥꯎꯅꯨꯄꯥꯗꯤ ꯍꯥꯎꯒꯠꯂꯦ ꯍꯧꯖꯤꯛ ꯑ ꯏꯟꯖꯥꯡ ꯂꯥꯛꯑꯦ ꯍꯥꯏꯕ꯭ꯔꯣ
ꯍꯣꯏ ꯢꯕꯥꯅꯤ ꯆꯥꯔꯤꯌꯦ ꯍꯣꯏ ꯑꯩꯁꯨ ꯆꯥꯔꯤ
ꯅꯍꯥꯟꯁꯨ ꯑꯩꯈꯣꯏꯒꯤ ꯏꯅꯥꯎ ꯏꯅꯥꯎꯅꯄꯥꯁꯨ ꯇꯥꯎꯔꯝꯃꯦ ꯃꯥ ꯍꯧꯒꯠꯄ ꯊꯦꯡꯕꯒꯤ ꯀꯣ ꯉꯁꯥꯏ ꯑꯩꯅ ꯌꯦꯡꯕ ꯀꯥꯟꯗꯗꯤ ꯇꯧꯗꯕ ꯑꯗꯨꯒ ꯆꯥꯔꯀꯥꯟꯗ ꯌꯥꯗꯕꯒꯤ ꯃꯥ ꯁꯥꯎꯋꯤ ꯑꯩꯅꯔꯣꯅ ꯑꯩꯉꯣꯟꯗ ꯍꯥꯏ
ꯃꯥ ꯆꯥꯛ ꯂꯥꯛꯕꯒꯤ
ꯎꯝ ꯎꯄꯥꯏ ꯂꯩꯇꯕꯒꯤ ꯆꯠꯕꯅꯦꯀꯣ ꯑꯩꯅ ꯆꯠꯂꯣ ꯍꯥꯏꯗꯤ ꯁꯨꯡꯖꯠ ꯆꯠꯂꯣꯏ ꯃꯣꯏꯁꯦ
ꯍꯣꯏ ꯆꯠꯂꯣꯢ ꯅꯣꯏꯗꯤ ꯈꯔ ꯅꯥꯛꯄꯒꯤ ꯈꯔ ꯐꯥꯔꯝꯒꯅꯤ ꯑ ꯏꯟꯗꯥꯡ ꯑꯁ ꯃꯄꯥꯟ ꯑꯃꯨꯛ ꯊꯣꯛꯑꯅꯤ ꯈꯔ ꯌꯥꯝ ꯍꯣꯏ ꯂꯥꯞꯄꯗꯤ ꯅꯠꯇꯦ ꯑꯗꯨꯁꯨ ꯂꯥꯛꯑꯦ ꯑꯗꯨꯅ ꯕꯖꯥꯔꯗ ꯂꯝꯕꯤꯗꯣ ꯑꯗꯨꯝ ꯀꯥꯜꯂꯒ ꯆꯠꯄꯗꯣ ꯇꯥꯜꯂꯦꯗꯅ
ꯎꯝ ꯍꯥꯎꯔꯦ
ꯉꯔꯥꯡ ꯃꯄꯥꯟ ꯀꯨꯟꯒꯤ ꯂꯥꯎꯋꯦ ꯑꯗꯨꯒ ꯌꯥꯝꯗꯦ ꯑꯩꯅ ꯌꯥꯝ ꯆꯥꯅꯤꯡ ꯃꯥꯟꯕꯒꯤꯀꯣ ꯌꯥꯝ ꯆꯥꯅꯤꯡꯕꯒꯤ ꯂꯥꯏꯕꯅꯦꯕ ꯑꯗꯨꯒ ꯌꯥꯝꯗꯦ
ꯆꯥꯕ꯭ꯔꯥ
ꯀꯔꯤ
ꯅꯪ ꯅꯅꯥꯎ ꯅꯨꯄꯥ ꯑꯃ ꯃꯃꯥꯡꯗ ꯆꯥꯕ꯭ꯔꯥ
ꯀꯔꯤ
ꯅꯪ ꯀꯣꯟꯒꯤ ꯂꯥꯎꯋꯦ ꯍꯥꯢꯕꯗꯣ
ꯍꯥꯏꯕꯗꯤ ꯑꯣ ꯄꯥꯟꯂꯣ ꯆꯥꯗ꯭ꯔꯤ ꯉꯁꯤꯅ ꯆꯥꯗꯣꯏꯅꯦ ꯉꯁꯤꯅ ꯆꯥꯗꯣꯏꯅꯤ
ꯉꯁꯤꯅ ꯂꯩꯕ꯭ꯔꯥ
ꯉꯔꯥꯡ
ꯎꯝ
ꯍꯥꯥ
ꯄꯨꯝꯃꯣꯢꯗꯕ꯭ꯔꯥ
ꯀꯔꯤ ꯍꯥꯢꯕ꯭ꯔꯥ
ꯄꯨꯝꯃꯣꯏꯗꯕ꯭ꯔꯥ ꯍꯥꯏꯕ
ꯎꯝ
ꯉꯔꯥꯡ ꯀꯨꯏꯅ ꯊꯝꯃꯗꯤ ꯄꯨꯝꯒꯗ꯭ꯔꯥ ꯍꯥꯢꯕ ꯑꯩꯅ
ꯑꯥ ꯄꯨꯝꯃꯔꯣꯢ ꯀꯨꯏꯅ ꯊꯥꯕꯁꯨ ꯌꯥꯅꯤ ꯑꯗꯨ ꯌꯥꯝꯔꯀꯥꯟꯗ ꯂꯥꯎꯑꯣ ꯅꯣꯏꯁꯨ ꯑꯁꯤ ꯕꯖꯥꯔ ꯂꯥꯛꯑꯀꯥꯟꯗ ꯀꯣꯏꯕ ꯂꯥꯛꯑꯀꯥꯟꯗ ꯂꯧꯔꯣ
ꯍꯥꯎꯕ꯭ꯔꯥ
ꯌꯥꯝꯗꯤ ꯌꯥꯝꯗ꯭ꯔꯦ ꯍꯥꯎꯕꯅꯦ ꯃꯣꯏꯒꯤꯗꯣ ꯑꯗꯨꯒ ꯏꯔꯣꯟꯕ ꯇꯥꯏꯞꯇ ꯆꯥꯔꯀꯥꯟꯗꯀꯣ ꯌꯥꯝ ꯍꯥꯎꯕꯅꯦ ꯉꯁꯤ ꯆꯥꯗꯣꯏꯅꯤ ꯍꯥꯎꯅꯤ ꯑꯩꯗꯤ ꯄꯥꯟꯗꯤ ꯌꯥꯝ ꯄꯥꯝꯃꯦ
ꯎꯝ
ꯃꯥꯢꯔꯦꯟꯗꯤ ꯄꯥꯝꯗꯦ
ꯄꯥꯝꯗꯦꯁꯨ
ꯃꯥꯢꯔꯦꯟꯔꯣ
ꯎꯝ
ꯄꯥꯟꯗꯤ ꯄꯥꯝꯕ꯭ꯔꯣ
ꯄꯥꯝꯃꯦ
ꯃꯥꯅꯤ ꯑꯗꯨꯒ ꯁꯥꯟ ꯑꯀꯥꯡꯕꯒ ꯑꯁ ꯆꯍꯥꯎꯕꯅꯤ
ꯍꯥꯎꯕꯅꯦ
ꯑꯗꯨ ꯌꯥꯝ ꯍꯥꯎ ꯑꯈꯣꯏ ꯅꯍꯥꯟ ꯍꯣꯁꯇꯦꯜꯗ ꯑꯈꯣꯏ ꯑꯅꯤ ꯆꯥꯕꯗꯣ ꯑꯗꯨ ꯌꯥꯝ ꯍꯥꯎꯋꯦ ꯑꯩ ꯀꯥꯎꯕ ꯉꯥꯝꯗꯦ
ꯍꯣꯁꯇꯦꯜꯗꯒꯤꯁꯨ ꯑꯣꯏꯕꯒꯤꯅꯦ
ꯍꯣꯁꯇꯦꯜꯗ ꯑꯗꯨꯒꯤꯅꯦ
ꯑꯗꯨꯅꯦ
ꯌꯨꯝꯗ ꯑꯣꯏꯔꯗꯤ ꯍꯥꯎꯔꯔꯣꯢ
ꯍꯣꯁꯇꯦꯜꯗꯗꯤ ꯀꯣ ꯆꯅꯥꯝ ꯑꯃ ꯈꯛꯇ ꯑꯃ ꯈꯛꯇ ꯑꯣꯏꯔꯁꯨ ꯂꯩꯔꯗꯤ ꯑꯗꯨꯝ ꯁꯥꯕꯅꯦ